ꯑꯣ ꯆꯥꯛ ꯆꯥꯔꯕꯣ
ꯍꯣꯏ
ꯆꯔꯥ ꯋꯥꯟ ꯆꯔꯥ ꯋꯥꯟꯕ꯭ꯔꯣ ꯅꯣꯏ
ꯆꯔꯥ ꯍꯣꯗꯦꯗ ꯊꯦꯡꯅ ꯆꯥꯕꯒꯤꯀꯣ
ꯎꯝ
ꯎ ꯊꯦꯡꯅ ꯆꯥꯛ ꯆꯥꯕꯒꯦ ꯍꯨꯖꯤꯛꯂꯣ
ꯍꯣꯏ ꯅꯨꯡꯁꯤꯠꯀ
ꯑꯩꯈꯣꯏꯗꯗꯤ ꯑꯩꯈꯣꯏꯗꯨꯗꯤ ꯆꯥꯎꯗꯦ ꯅꯣ ꯅꯣꯡ ꯇꯥꯗꯦ ꯑꯩꯈꯣꯏꯗꯗꯤ
ꯎꯝ
ꯌꯥꯝ ꯀꯥꯟꯕ꯭ꯔꯅꯦ
ꯀꯥꯟꯗꯦ ꯅꯨꯡꯁꯤꯠ ꯀꯟꯕ
ꯎꯝ
ꯐꯤ ꯐꯥꯎꯗꯣꯔꯒ ꯂꯣꯏꯔ ꯀꯥꯟꯗ
ꯈꯔ ꯁꯥꯕꯗꯣ ꯈꯔ ꯄꯥꯔꯝꯒꯅꯤ ꯑꯗꯨꯗꯤ ꯁꯥꯕꯗꯣ
ꯑꯥ
ꯁꯥꯕꯗꯣ ꯈꯔ ꯐꯔꯝꯒꯅꯤ
ꯌꯥꯝ ꯁꯥꯕꯗꯤ ꯅꯠꯇꯦ ꯉꯁꯤꯗꯤ
ꯎꯝ ꯍꯣꯏ ꯎꯁꯥꯗ
ꯑꯗꯨꯝ ꯅꯨꯡꯉꯥꯏꯌꯦ
ꯅꯨꯡꯁꯤꯠꯒꯨꯝꯕ ꯂ ꯅꯨꯡꯁꯤꯠꯁꯦ ꯅꯨꯡꯁꯤꯠ ꯂꯥꯛꯔꯗꯤ ꯌꯨꯝ ꯑꯩꯈꯣꯏꯒꯤ ꯈꯨꯟꯗꯣ ꯑꯗꯨꯝ ꯁꯦꯡꯉꯦ ꯌꯨꯝ ꯌꯥꯝ ꯅꯤꯡꯁꯤꯡꯉꯦ
ꯑꯗꯨꯅꯦ ꯑꯩꯈꯣꯏ ꯈꯨꯟꯗ ꯎꯝ ꯑꯩꯈꯣꯏ ꯈꯨꯟꯗ ꯎꯝ ꯅꯣꯡ ꯅꯣꯡ ꯇꯥꯔꯒ ꯍꯦꯛ ꯐꯥꯕ ꯃꯇꯝꯗ ꯀ꯭ꯔꯤꯔꯥꯝ ꯑ ꯁꯥꯏꯅꯤꯡ ꯑꯣꯏꯕꯗꯣꯥꯏ ꯂꯥꯏ ꯏ ꯑꯗꯨ ꯑꯗꯥ ꯀꯥꯗꯒꯤ ꯑꯗꯨꯝ ꯁꯩꯅꯤꯡ ꯑꯣꯏꯕ ꯑꯗꯣ ꯌꯥꯝ ꯒꯣꯚꯦꯟ ꯑꯥꯔꯠ ꯃꯥꯟꯕ ꯑꯗꯨꯒꯨꯝꯕ ꯃꯇꯝꯗꯣ ꯌꯥꯝ ꯄꯥꯝꯃꯦ ꯏꯁ ꯑꯥꯏ ꯐꯤ ꯂꯧꯥꯎꯊꯣꯛꯇ꯭ꯔꯗꯤ
ꯀꯔꯤ ꯍꯥꯥ
ꯃꯇꯝ ꯅꯠꯇꯕꯗ ꯀꯟꯅ ꯆꯨꯔꯤꯁꯤ ꯀꯩꯒꯤꯔꯥ
ꯈꯪꯗꯦ ꯑꯩꯈꯣꯏꯗꯗꯤ ꯆꯨꯗꯦ ꯅꯨꯡꯁꯤꯠꯁꯨ ꯂꯥꯛꯇꯦ
ꯅꯣꯏ ꯅꯣꯏꯒꯤꯗ ꯄꯥꯛ ꯆꯨꯗꯦꯀꯣ
ꯍꯣꯏ ꯁꯨꯃꯥꯏꯅ ꯇꯥꯎꯋꯦ ꯅꯣꯏꯁꯨ ꯎꯝ ꯅꯣꯏ ꯆꯨꯔꯁꯨ ꯑꯩꯈꯣꯏꯗꯗꯤ ꯅꯣꯡꯒ ꯇꯥꯗꯦ
ꯌꯥꯝ ꯌꯥꯝ ꯂꯥꯞꯄꯁꯨ ꯅꯥꯠꯇꯕꯗꯣ
ꯀꯔꯤꯗ ꯈꯪꯗꯦ ꯑꯩꯈꯣꯏꯁꯦ ꯁꯨꯃꯥꯏꯅ ꯇꯧꯋꯦ ꯅꯍꯥꯟ ꯑꯩꯈꯣꯏ ꯑꯥ ꯂꯍꯥꯎ ꯑꯃꯗ ꯆꯠꯄꯗꯣ ꯅꯣꯡꯃꯥꯏꯖꯤꯡ ꯅꯨꯃꯤꯠꯇ ꯐꯥꯝꯄꯨꯟ ꯐꯣꯇꯣ ꯃꯌꯥꯝ ꯐꯣꯇꯣ ꯃꯌꯥꯝ ꯀꯥꯕ꯭ꯔ ꯀꯥ ꯈꯣꯏ ꯂꯥꯛꯄ ꯑꯗꯨ ꯅꯣꯡ ꯅꯨ ꯅꯨꯡ ꯆꯨꯔꯒ ꯂꯥꯛꯑꯀꯥꯟꯗ ꯑꯩꯈꯣꯏꯗꯗꯤ ꯆꯨꯗꯦ ꯑꯗꯨꯀꯥꯟꯗ ꯅꯣꯡ ꯆꯨꯋꯦꯅ ꯑꯩꯈꯣꯏ ꯃꯤꯌꯥꯝ ꯆꯦꯟ ꯆꯦꯟꯕ ꯅꯨꯃꯤꯠꯇꯣ ꯑꯩꯈꯣꯏꯗꯗꯤ ꯁꯥ ꯆꯨꯗꯦ ꯑꯗꯨꯒꯤ ꯅꯨꯃꯤꯠꯇ ꯆꯨꯗꯕꯤꯗ ꯑꯗꯨꯝ ꯂꯩꯔꯝꯃꯦ ꯗ꯭ꯔꯥꯏ ꯑꯣꯏꯔꯒ ꯀꯥꯡ
ꯏꯁ ꯑꯥ ꯏꯁꯄꯦꯛ ꯏꯁꯄꯦꯛ ꯂꯥꯎꯅꯤꯡꯉꯥꯏ ꯂꯥꯛ
ꯑꯥ ꯍꯣꯏ
ꯑ ꯑꯗꯨ ꯅꯨꯃꯤꯠꯇꯨꯁꯨ ꯆꯨꯔꯒ ꯒꯥ ꯑꯩ ꯂꯥꯛꯄꯅꯦ ꯕꯖꯔ
ꯑꯥ ꯎꯝ
ꯇꯥꯕ꯭ꯔꯥ ꯑꯩꯈꯣꯏꯗꯤ ꯑꯩꯈꯣꯏꯗ ꯆꯨ ꯆꯨꯔ ꯂꯥꯛꯄꯅꯦꯕ ꯍꯣꯏ ꯂꯥꯞꯄꯀꯥꯗꯤ ꯆꯨꯗꯦ ꯑꯗꯣ ꯉꯥꯛꯇꯪ ꯂꯩꯔꯒꯗꯤ ꯅꯣꯡ ꯇꯥꯕ ꯍꯧꯔꯦ ꯀꯥꯏꯒꯦꯔꯥ ꯈꯪꯗꯦ ꯌꯥꯝ ꯂꯥꯞꯄꯁꯨ ꯅꯥꯗꯕꯗꯣ
ꯑꯥ ꯑꯗꯨꯒꯤꯅꯦ ꯑꯗꯨꯝ ꯇꯣꯉꯥꯜꯂꯒ ꯂꯩꯔꯝꯃꯦ ꯈꯣꯏꯗꯗꯤ ꯄꯥꯛꯅ ꯇꯥꯗꯦ ꯅꯍꯥꯟꯁꯨ ꯑꯩꯒꯤ ꯏꯅꯦꯒꯤ ꯃꯌꯨꯝ ꯑꯃ ꯂꯥꯏꯑꯦꯗꯅ ꯁꯤꯗ
ꯎꯝ ꯎꯝ ꯍꯣꯏ
ꯏꯅꯦ ꯑꯃ ꯂꯩꯕꯗꯣ ꯑꯗꯨꯗ ꯌꯥꯝ ꯆꯨꯕꯀꯣ ꯅꯣꯡꯁꯦ ꯑ ꯅꯍꯥꯟ ꯃꯣꯏꯗ ꯀꯣꯏꯕ ꯂꯥꯛꯑꯦꯕ ꯑꯗꯨꯒ ꯅꯣꯡ ꯅꯣꯡ ꯆ ꯆꯨꯔꯒ ꯂꯩꯔꯒ ꯅꯣꯡ ꯆꯨꯕ ꯂꯣꯏꯔꯦ ꯀꯟꯅ ꯃꯥ ꯎꯝ ꯏꯆꯦ ꯃꯥꯅ ꯊꯤꯟꯗꯣꯛ ꯊꯤꯟꯗꯣꯔꯒꯦ ꯉꯍꯥꯛꯇꯤ ꯂꯥꯏꯔꯁꯦꯅꯀꯣ ꯑꯗꯨꯏ ꯌꯥꯝ ꯊꯦꯡꯈ꯭ꯔꯦꯕ ꯑꯗꯨꯒꯤ ꯅꯨꯃꯤꯠꯇꯣ ꯑꯗꯨꯒ ꯄꯨꯡ ꯇꯔꯦꯠꯀꯨꯝꯕꯗꯥꯔ ꯃꯥ ꯊꯤꯟꯗꯣꯛꯄ ꯂꯥꯛꯑꯦ ꯑꯗꯨꯒ ꯁꯤꯗꯤ ꯆꯨꯗꯕ ꯋꯥꯅꯤꯗ ꯗꯨꯀꯪ ꯍꯥꯜꯂꯒ ꯇꯨꯝ ꯂꯥꯏꯔꯝꯃꯦ ꯍꯣꯏꯅꯤꯁꯦ ꯑꯁ ꯁꯤꯗꯗꯤ ꯆꯨꯗꯦ ꯍꯥꯏꯅꯀꯣ
ꯑꯣ
ꯁꯨꯃꯥꯏꯅ ꯁꯨꯃꯥꯏꯅ ꯑꯩꯈꯣꯏꯗ ꯑꯗꯨꯝ ꯇꯥꯎꯋꯦ ꯀꯔꯤꯔꯥ ꯈꯪ ꯗꯦ
ꯅꯣꯏꯒꯤ ꯖꯒꯥꯗꯣ ꯀꯩꯅꯣꯝ ꯇꯥꯕ ꯃꯥꯜꯂꯦꯕꯣ ꯑꯗꯨꯗꯤ ꯑꯗꯨꯗꯤ
ꯌꯥꯝ ꯅ ꯅꯪ ꯅꯍꯥꯟ ꯑꯥꯗ ꯂꯥꯢꯕꯗꯨꯒ ꯃꯐꯝ
ꯍꯣꯏ ꯆꯞ ꯃꯥꯟꯅꯈ꯭ꯔꯦ
ꯈꯥꯡꯗꯦ ꯁꯤ ꯅꯣꯡꯁꯦ ꯒ꯭ꯌꯥꯟꯒ ꯇꯥꯗ꯭ꯔꯦ
ꯑꯁ ꯀꯥꯡ ꯀꯥꯡ ꯂꯩꯔꯝꯃꯦ
ꯀꯥꯡꯁꯤꯁꯨ ꯑꯁ ꯁꯥꯎꯅꯤꯡꯕ ꯃꯥ ꯂꯩ
ꯅꯣꯡ ꯆꯨꯔꯗꯤ ꯃꯄꯥꯟ ꯊꯣꯛꯄꯁꯨ ꯌꯥꯔꯔꯣꯏ ꯁꯇꯤꯟ ꯐꯥꯎ ꯂꯩ ꯅ ꯂꯩꯕꯅꯤꯀꯣ ꯍꯧꯖꯤꯛꯀꯥꯟ ꯑꯥꯏꯗꯣ
ꯎꯝ ꯃꯊꯥꯡꯗꯗꯤ ꯂꯥꯎꯔꯣ ꯁꯥꯇꯤꯟ ꯑꯃ ꯁꯇꯤꯟꯗꯤ ꯀꯅꯥꯕꯅꯦ ꯍꯥꯏꯕꯗꯤ ꯅꯨꯡꯁꯥꯗꯀꯣ
ꯀꯥꯟꯅꯥꯕꯅꯦ ꯍꯣꯢ
ꯅꯣꯡꯒꯤꯗꯤ ꯈꯔ ꯀꯩꯁꯨ ꯀꯥꯏꯗꯦꯗꯅ ꯑꯩꯈꯣꯏ ꯑꯗꯨꯝ ꯆꯠꯂꯁꯨ ꯍꯥꯏꯕꯗꯤ
ꯍꯣꯏ
ꯌꯥꯝ ꯄꯥꯡꯅꯁꯨ ꯇꯥꯕ ꯆꯨꯕꯁꯨ ꯅꯠꯇꯦ ꯎꯝ ꯅꯨꯡꯁꯥꯗꯅꯦ ꯑꯗꯨꯒꯤꯅꯤ
ꯎꯝ ꯅꯣꯡ ꯅꯣꯡ ꯍꯣꯏ ꯅꯣꯡꯗ ꯁꯅꯥꯅꯤꯡꯉꯦ
ꯎꯝ
ꯅꯨꯃꯤꯠ ꯑꯃ ꯁꯅꯥꯁꯦ
ꯁꯅꯥꯁꯦ ꯈꯣꯏ ꯂꯩꯃꯤꯟꯅꯔꯒ ꯅꯨꯡꯁꯥꯗꯅꯦ ꯁꯥꯇꯤꯟꯁꯦ ꯃꯔꯨ ꯑꯣꯏꯔꯤꯁꯦ
ꯑꯗꯨꯅꯦ
ꯅꯣꯡ ꯇꯥꯕ ꯀꯥꯟꯗꯤ ꯀꯩꯁꯨ ꯀꯥꯢꯗꯦ ꯅꯨꯡꯗ ꯗꯨꯝ ꯆꯠꯂꯁꯨ ꯑꯈꯣꯏꯗ ꯑꯃ ꯏꯟꯖꯣꯏ ꯑꯃ ꯊꯣꯛꯑꯅꯤ ꯗ꯭ꯔꯦꯁ ꯑꯃ ꯗꯨꯝ ꯅꯨꯉꯥꯏꯕ ꯐꯥꯎꯋꯦ ꯅꯨꯡꯁꯥꯗꯗꯤ ꯑꯁ ꯑꯃ ꯍꯦꯛ ꯆꯠꯄꯒ ꯅꯀꯣꯛꯀ ꯆꯤꯛꯔꯒ ꯍꯜꯂꯥꯛꯑꯅꯤ ꯑꯃꯨꯛ
ꯑꯩꯗꯤꯀꯣ ꯅꯨꯡꯁꯥꯗ ꯐꯧꯗꯣꯛꯇ꯭ꯔꯁꯨ ꯅꯨꯡꯁꯥꯗ ꯀꯥꯜꯂꯗꯤꯀꯣ ꯑꯩꯈꯣꯏꯗ ꯑꯗꯨꯝ ꯎꯝ ꯆꯪꯊꯣꯛꯑꯦꯅꯥ ꯑꯗꯨ ꯑꯗꯨ ꯃꯇꯥ ꯑꯗꯨ ꯃꯇꯥꯝꯗꯣ ꯑꯩꯗꯤ ꯀꯣꯛꯇꯣ ꯌꯥꯔꯣꯏ ꯑꯗꯨꯐꯥꯎ ꯌꯥꯗꯕꯅꯦ ꯑꯩꯗꯤ
ꯀꯣꯛ ꯆꯤꯛꯄ ꯀꯥꯟꯗ ꯑꯩꯈꯣꯏꯒꯤ ꯀꯣꯛꯇꯣ ꯄꯥꯏꯌꯣ ꯌꯥꯝ ꯀꯩꯅꯣ ꯍꯤꯠꯇꯣ ꯇꯥꯎꯕꯅꯦ ꯌꯥꯝ ꯍꯤꯠ ꯑꯣꯏꯕꯅꯦ ꯑꯣ ꯌꯥꯝ ꯁꯥꯕꯅꯦ ꯎꯝ
ꯑꯗꯨꯝ ꯀꯣꯛꯇꯤ ꯀꯨꯝ ꯑꯗꯨꯝ ꯆꯤꯛꯄꯅꯦ ꯃꯩꯒ꯭ꯔꯦꯟꯗ ꯑꯗꯨꯝ ꯍꯥꯎꯕꯅꯦꯕ
ꯗꯨꯒꯤ ꯑꯗꯨꯒꯤ ꯃꯇꯝꯂ ꯑꯩꯈꯣꯢ ꯏꯁꯥꯅ ꯃꯁꯥꯖ ꯇꯥꯎꯕ ꯇꯥꯔꯦ
ꯑꯣ ꯃꯩꯒ꯭ꯔꯦꯟ ꯂꯩꯕꯁꯦ ꯌꯥꯝ ꯂꯨꯋꯦꯀꯣ ꯃꯤ ꯃꯤ ꯌꯥꯝꯕ ꯃꯐꯥꯝꯗꯁꯨ ꯆꯠ ꯄ ꯌꯥꯗꯦ ꯑꯗꯨꯒ ꯃꯈꯣꯟ ꯃꯈꯣꯟ ꯌꯥꯝ ꯍꯣꯏ ꯃꯈꯣꯟ ꯌꯥꯝ ꯇꯥꯕ ꯃꯐꯝꯗꯨꯁꯨ ꯆꯥꯠꯄ ꯌꯥꯗꯦ ꯒ꯭ꯌꯥꯟ ꯇꯥꯗꯦ ꯑꯗꯨꯝ ꯏꯊꯥꯟꯗ ꯃꯁꯔꯁ ꯇꯥꯎꯔꯒ ꯂꯩꯕꯅꯦ
ꯑꯗꯨꯅ ꯍꯦꯟꯅ ꯐꯕꯅꯤ ꯑꯗꯨꯀꯥꯟꯗ ꯃꯥꯏꯒ ꯃꯨꯠꯊꯥꯜꯂꯒ ꯑꯗꯨꯝ ꯀꯩꯅꯣ ꯃꯤꯒꯤ ꯃꯈꯣꯟ ꯇꯥꯗꯕꯤꯗ ꯇꯨꯝꯕꯅ ꯍꯦꯟꯅ ꯐꯥꯏꯌꯦ ꯗꯨꯒꯤ ꯃꯇꯥꯡꯗ ꯀꯣꯛ ꯆꯦꯛꯄꯗꯣ
ꯃꯤꯅꯤꯠ ꯀꯨꯟꯒꯨꯝꯕ ꯇꯨꯝꯔꯗꯤꯀꯣ
ꯎꯝ ꯃꯄꯥꯟ ꯊꯣꯛꯇꯕ ꯌꯥꯝ ꯀꯨꯏ ꯀꯨꯏꯔꯀꯥꯟꯗ ꯑꯃꯨꯛ ꯑꯩꯈꯣꯏ ꯃꯄꯥꯟ ꯊꯣꯛꯂꯒ ꯕꯖꯔꯒ ꯆꯠꯂꯨꯔꯀꯥꯟꯗ ꯑꯁ ꯍꯦꯟꯅ ꯇꯥꯎꯕꯅꯦ ꯑꯗꯨ ꯃꯇꯝ
ꯗꯨꯨꯅꯦ ꯎꯝ ꯅꯣꯡꯁꯦ ꯀꯟꯅ ꯆꯨꯋꯦ
ꯑꯩꯈꯣꯏꯗ ꯆꯨꯗꯦ ꯀꯔꯤꯒꯤꯔꯥ ꯅꯣꯏ ꯅꯣꯏꯒꯤ ꯅꯅꯥꯎꯅꯨꯄꯥ ꯐꯨꯔꯤꯠ ꯂꯥꯏꯒꯅꯤ ꯍꯥꯏꯕꯗꯣ
ꯑꯥ
ꯃꯤꯁꯤꯒꯤꯔꯥ
ꯍꯣꯏ ꯅꯠꯇ꯭ꯔꯗꯤ
ꯍꯨꯝ
ꯍꯨꯝ ꯃꯦꯁꯤꯅꯦ ꯑꯩ ꯍꯧꯖꯤꯛ ꯀꯥꯗ ꯂꯩꯕ ꯐꯥꯎ ꯇꯥꯏꯌꯦ ꯅꯣꯡ ꯇꯥꯕꯗꯣ ꯑꯗꯩ ꯅꯍꯥꯟꯗꯤ ꯑꯗꯨꯝ ꯄꯥꯛ ꯇꯥꯗꯕꯅꯦꯕ ꯀꯅꯣ ꯆꯨꯋꯦ ꯍꯣꯏ
ꯑꯗꯨꯗꯤ ꯀꯥꯟꯅ ꯆꯨꯕ ꯑꯣꯏꯔꯝꯃꯣꯏ ꯑꯩꯈꯣꯏꯗꯗꯤ ꯇꯥꯗꯦ ꯀꯔꯤꯒꯤꯅꯣ ꯈꯪꯉ ꯃꯐꯝꯗꯤ ꯑꯩꯈꯣꯏꯒ ꯆꯞ ꯃꯥꯟꯅꯔꯒ ꯀꯣ
ꯑꯣ ꯂꯣꯛ ꯊꯨꯡꯅꯤꯡꯉꯥꯏ ꯃꯥꯜꯂꯦꯕꯣ ꯑꯩꯒꯤ ꯈꯅꯥꯎ ꯅꯥꯕ ꯍꯥꯎꯋꯦ
ꯎꯝ ꯂꯣꯛ ꯊꯣꯝꯂꯁꯨ ꯑꯃꯨꯛ ꯊꯣꯝꯂꯗꯤ ꯑꯁ ꯅꯪ ꯑꯥ ꯈꯔ ꯐꯥꯕꯗꯣ ꯀꯨꯏꯅ ꯆꯠꯂꯦ ꯑꯗꯨꯒꯤ ꯇꯥꯜꯂꯦ
ꯑꯩꯗꯤ ꯑꯗꯨꯒꯤꯀꯣ ꯑꯩꯗꯤ ꯂꯣꯛ ꯊꯣꯡꯉꯗꯤꯀꯣ ꯑꯗꯨꯝ ꯈꯅꯥꯎ ꯅꯥꯔꯒ ꯀꯣꯛ ꯆꯦꯛꯀꯅꯤ
ꯎꯝ ꯂꯣꯛ ꯊꯨꯝꯕꯒꯦ ꯈꯅꯥꯎꯒꯤ ꯃꯈꯣꯟꯗꯣ ꯑꯩꯗꯤ ꯅꯨꯡꯁꯤꯌꯦ ꯄꯥꯝꯃꯦ ꯑꯩꯗꯤ ꯃꯈꯣꯟꯗꯣ
ꯄꯝꯗꯦ
ꯑꯩꯗꯤ ꯄꯥꯝꯃꯦ ꯍꯣꯏ ꯍꯧꯖꯤꯛꯀꯥꯟꯁꯦ ꯃꯩꯒ ꯌꯥꯝ ꯃꯨꯠꯂꯦ ꯀꯔꯤꯔ ꯈꯪꯗꯦ ꯉꯔꯥꯡꯒ ꯅꯍꯥꯟꯗꯤ ꯃꯨꯠꯇꯕꯨ ꯃꯨꯠ ꯃꯨꯠ ꯃꯨꯠꯇꯦꯗ
ꯍꯧꯖꯤꯛꯁꯨ ꯃꯨꯠꯄ꯭ꯔꯥ
ꯉꯁꯥꯏꯗꯣ ꯉꯁꯥꯏ ꯑꯥ ꯍꯜꯂꯛꯑꯦ ꯅꯪꯅ ꯍꯜꯂꯛꯑꯦ ꯍꯥꯏꯕ ꯑꯗꯨꯒꯤ ꯃꯃꯥꯡꯗ ꯂꯥꯛꯑꯦ ꯑꯩꯈꯣꯏꯗꯒꯤ ꯍꯥꯟꯅ ꯂꯥꯛꯑꯦ ꯃꯤꯅꯤꯠ ꯑꯃꯥ ꯈꯔ ꯍꯥꯜꯂꯝꯒꯅꯤ ꯄꯨꯂꯞ ꯄꯨꯂꯞ ꯃꯨꯠꯄ ꯃꯥꯜꯂꯦ ꯑꯩꯈꯣꯏꯒꯤꯁꯦ ꯃꯨꯠꯄ ꯀꯥꯟꯗ
ꯍꯣꯏ
ꯂꯣꯗ ꯁꯦꯗꯤꯡ ꯑꯣꯏꯔ꯭ꯕꯥ ꯈꯪꯗꯦ
ꯍꯣꯏ ꯃꯨꯊꯠꯀꯗꯕꯅꯤ ꯍꯥꯏꯗꯤ ꯌꯥꯝ ꯑꯣꯚꯔꯂꯣꯗ ꯑꯣꯏꯒꯅꯤꯕ
ꯑꯥ ꯃꯩꯁꯦ ꯄꯥꯏꯕꯁꯨ ꯋꯥꯉꯝꯒꯅꯤ ꯑꯦꯁꯤꯔ ꯀꯔꯤꯔ ꯃꯌꯥꯝꯗꯨꯒ
ꯑꯗꯨꯅꯦ ꯍꯥ ꯍꯧꯖꯤꯛꯀꯥꯟ ꯃꯤ ꯎꯝ ꯍꯧꯖꯤꯛ ꯍꯧꯖꯤꯛꯀꯥꯟ ꯃꯤꯁꯤꯡꯁꯦ ꯒꯦꯁ ꯄꯥꯏꯅꯗ꯭ꯔꯦ ꯏꯂꯦꯛꯇ꯭ꯔꯣꯅꯤꯛꯁ ꯉꯥꯛꯇ ꯄꯥꯏꯅꯔꯦ
ꯑ ꯃꯥ ꯑꯥ ꯍꯧꯖꯤꯛꯇꯤ ꯑꯗꯨꯒꯤ ꯃꯃꯥꯡꯁꯨ ꯇꯥ ꯇꯥ ꯇꯥꯔꯝꯒꯅꯤ
ꯎꯝ
ꯒꯥꯁꯇꯣ ꯊꯥꯎꯗꯣ ꯈꯔ ꯃꯃꯜ ꯇꯥꯔꯝꯒꯅꯤ ꯂꯣꯏꯔꯦꯗꯅ
ꯍꯣꯏ ꯍꯣꯏ
ꯅꯍꯥꯟ ꯄꯤꯁ ꯇꯣꯛ ꯇꯥꯎꯈ꯭ꯔꯦꯗꯅ ꯑꯗꯨꯒꯤ ꯒꯥꯁꯁꯨ ꯃꯃꯜ ꯇꯥꯈ꯭ꯔꯦ ꯍꯥꯏꯕꯅꯦ
ꯈꯪꯗꯦ ꯑꯗꯨꯕꯨꯗꯤ ꯍꯥꯡꯉꯛꯇ꯭ꯔꯤ
ꯇꯥꯔꯦ ꯅꯀꯣ ꯀꯤꯖꯨꯁꯨ ꯇꯥꯔꯝꯒꯅꯤ
ꯍꯣꯏ
ꯍꯧꯖꯤꯛꯇꯤ ꯌꯥꯔꯦꯗꯅ
ꯆꯠꯄꯥ-ꯈꯣꯠꯄꯗꯣ ꯋꯥꯏꯁ ꯁꯪꯉꯦ ꯑꯗꯨꯕꯨꯗꯤ ꯑꯩꯗꯤ ꯋꯥꯅꯤ ꯅꯍꯥꯟ ꯅꯪ ꯌꯥꯝ ꯋꯥꯕꯗꯣ ꯌꯥꯝꯅꯗꯤ ꯂꯥꯏꯇꯦ ꯇꯨꯕꯗꯤ ꯑꯗꯨ ꯑꯣꯏꯔꯁꯨ ꯎꯪ ꯏꯂꯦꯛꯇ꯭ꯔꯤꯛ ꯑꯃꯗ ꯃꯥꯏ ꯑꯃꯗ ꯅꯪꯅ ꯍꯤꯟꯁꯥꯡ ꯊꯣꯡꯉꯦ ꯑꯗꯨꯗꯩꯗꯤ ꯅꯣꯛꯅꯤꯡꯉꯤ
ꯑꯗꯨꯅꯦ ꯆꯝꯐꯨꯠꯀꯨꯝꯕ ꯊꯣꯡꯕꯅꯤꯗ
ꯑꯗꯨꯏꯅꯦ ꯑꯗꯨꯒꯤ ꯃꯇꯝꯗ ꯌꯥꯝ ꯇꯥꯡꯕꯁꯨ ꯍꯦꯜꯂꯦ ꯑꯗꯨꯒꯤ ꯃꯇꯥꯝꯗꯗꯤ ꯀꯣ ꯇꯥꯡꯕꯗꯣ ꯍꯦꯛ ꯌꯥꯝ ꯌꯥꯝꯅ ꯍꯦꯟꯈ꯭ꯔꯦꯕ
ꯍꯣꯏ ꯎꯪꯎꯪ ꯈꯅꯥꯎꯅ ꯅꯥꯔꯦ ꯑꯩ